ꯇꯥꯄ꯭ꯔꯣ
ꯇꯥꯛꯑꯦ ꯇꯥꯛꯑꯦ
ꯇꯥꯛ ꯑꯦ
ꯑꯦ ꯅꯪ
ꯎꯝ ꯇꯛꯑꯦ ꯑꯩꯁꯨ
ꯀꯩꯕꯥ
ꯃꯁꯤꯁꯦ ꯐꯖꯅ ꯄꯣꯊꯥꯍꯧꯕ꯭ꯔꯣ ꯐꯖꯅ ꯇꯨꯝꯕ ꯐꯪꯕ꯭ꯔꯣ
ꯎꯝ ꯐꯖꯅ ꯇꯨꯝꯕ ꯐꯪꯉꯦ ꯉꯁꯤꯗꯤ
ꯁ꯭ꯂꯤꯞꯄꯤꯡ ꯕ꯭ꯌꯨꯇꯤ ꯑꯣꯏꯔ ꯂꯩꯕ꯭ꯔꯥ
ꯍꯧꯒꯠꯈꯔꯦꯍꯦ
ꯉꯁꯤꯗꯤ ꯁꯟꯗꯦꯅꯤꯅ ꯃꯤ ꯃꯈꯩꯁꯦ ꯀꯔꯤ ꯍꯥꯏꯔꯤꯕ ꯊꯕꯛ ꯂꯩꯇꯕꯅꯤꯅ ꯑꯗꯨꯝ ꯀꯩꯅꯣ ꯇꯧꯕꯅꯤꯅꯦ ꯇꯥꯞꯅ ꯇꯞꯅ ꯍꯧꯒꯠꯅꯒꯅꯤ
ꯇꯞꯅ ꯇꯞꯅ ꯍꯧꯒꯠꯀꯗꯕꯅꯤ ꯅꯪꯁꯨ ꯇꯞꯅ ꯍꯧꯒꯠꯄ ꯌꯥꯇ꯭ꯔꯣ
ꯑꯩꯗꯤ ꯄꯨꯡ ꯃꯉꯥ ꯇꯔꯨꯛ ꯇꯨꯝꯒ꯭ꯔꯗꯤ ꯑꯗꯨꯝ ꯃꯁꯥꯅ ꯍꯧꯒꯠꯄꯅꯦꯗ
ꯌꯥꯗꯕ꯭ꯔꯣ ꯇꯥꯏꯃꯤꯡꯗꯣ
ꯎꯝ ꯑꯩꯒꯤ ꯁꯤꯁꯇꯦꯝ ꯌꯥꯗꯦ
ꯑꯩꯁꯦ ꯄꯨꯡ ꯇꯔꯦꯠ ꯅꯤꯄꯥꯥꯟ ꯇꯨꯝꯗꯕ ꯀꯨꯏꯔꯕꯅꯤꯅꯦ ꯐꯨꯠꯕꫭꯜ ꯌ°ꯡꯉꯨꯅꯤ ꯊꯕꯛ ꯌꯥꯝꯕꯅ° ꯃꯤ ꯋꯥꯔꯤ ꯁꯥꯕꯅ° ꯑꯁ
ꯋꯥꯎ ꯅꯪꯒꯤ ꯊꯕꯛ ꯈꯨꯌꯥꯝꯗꫭ
ꯅꯪꯒꯤ ꯊꯕꯛ ꯌꯥꯝꯃꯦꯍ°
ꯌꯥꯝꯃꯦ ꯉꯔꯥꯡ ꯄꯨꯡ ꯑꯍꯨꯝ ꯇꯨꯝꯃꯦ ꯅꯨꯡꯗꯥꯡꯒ ꯑꯌꯨꯛꯇ ꯑꯗꯨꯒ ꯅꯨꯡꯊꯤꯟꯗ ꯄꯨꯡ ꯑꯃ ꯇꯨꯝꯃꯦ ꯑꯗꯨ ꯄꯨꯡ ꯃꯔꯤ
ꯅꯪꯗꯤ ꯀꯗꯧꯔ ꯂꯩꯕ ꯄꯨꯡ ꯑꯍꯨꯝꯗ
ꯉꯔꯥꯡ ꯍꯥꯏꯕꯅꯤ ꯉꯁꯤ ꯅꯠꯇꯦ ꯉꯔꯥꯡ ꯍꯥꯏꯕ ꯄꯨꯡ ꯑꯅꯤꯗ ꯇꯨꯝꯗ꯭ꯔ° ꯑꯅꯤꯗ ꯇꯨꯝꯃꯒ ꯄꯨꯡ ꯇꯔ°ꯠꯇ ꯍꯧꯒꯠꯂ°
ꯋꯥꯕꯁꯨ ꯐꯥꯎꯗꯦꯅ ꯀ꯭ꯔꯤ ꯀꯧꯕ꯭ꯔꯣ ꯈꯪꯗꯦ ꯍꯟꯗꯛꯇꯣ ꯅꯍꯥꯟꯗꯤ ꯌꯥꯝꯅ ꯋꯥ ꯋꯥꯕꯅ° ꯑꯉꯥꯡ ꯑꫭꯏꯔꯤꯀꯥꯟꯗꯗꯤ
ꯍꯥꯏ ꯍꯥꯏ ꯌꯥꯗ꯭ꯔꯦꯍꯦ ꯅꯪꯁꯨ ꯋꯥꯕ ꯐꯥꯎꯗꯦ ꯑꯩꯗꯤ ꯉꯝꯗ꯭ꯔꯦ ꯉꯝꯗꯦ ꯁꯨꯡꯉꯝ ꯉꯝꯗꯦ
ꯅꯣꯏꯗꯤ ꯇꯨꯝꯕꯒꯤ ꯀꯩꯕ ꯇꯨꯝꯕꯒꯤ ꯃꯍꯥ ꯔꯥꯅꯤꯅ
ꯌꯥꯝ ꯕꯣꯜꯒꯨꯝꯕꯗꯣ ꯌꯦꯡꯕ ꯉꯝꯗꯦ ꯌꯦꯡꯅꯤꯡꯉꯁꯨ ꯑꯩ ꯌꯦꯡꯉꯣꯏ ꯄꯨꯡ ꯑꯅꯤ ꯑꯍꯨꯝꯒꯤꯗꯤ
ꯑꯩꯗꯤ ꯉꯟꯅ ꯇꯨꯝꯃꯗꯤ ꯉꯟꯅ ꯊ°ꯡꯅ ꯇꯨꯝꯃꯒꯅ ꯉꯟꯅ ꯍꯧꯒꯠꯂꯦ
ꯑꯣ ꯑꯩꯁꯨ ꯑꯗꯨꯃꯥꯏꯅꯗꯤ ꯇꯧꯋꯦ ꯅꯣꯢꯗꯤ ꯄꯨꯡ ꯇꯔꯥꯒꯨꯝꯕꯗ ꯇꯨꯝꯃꯦ ꯍꯥꯏꯔꯁꯦꯕꯀꯣ ꯑꯌꯨꯛꯇ ꯉꯟꯅ ꯍꯧꯒꯠ ꯄ ꯁꯨꯡꯉꯝ ꯉꯝꯃꯣꯏ ꯑꯗꯨꯒ ꯄꯨꯡ ꯑꯃ ꯑꯅꯤ ꯇꯨꯝꯃꯦꯗꯅꯥ
ꯎꯝ
ꯑꯗꯣ ꯑꯌꯨꯛꯇ ꯑꯗꯨꯝ ꯃꯤꯠꯀꯞ ꯊꯣꯛꯈ꯭ꯔꯅꯤ ꯉꯟꯇꯥ
ꯊꯕꯛ ꯁꯨꯗꯕꯒꯤ ꯑꯗꯨꯝ ꯋꯥꯗꯕꯅꯤꯗ ꯊꯕꯛ ꯁꯨꯨꯔꯗꯤ ꯀꯗꯥꯏꯗꯒꯤ ꯁꯤꯅꯤꯗ
ꯇꯧꯕꯅ° ꯇꯧꯕꯅ°
ꯉꯍꯥꯟ ꯗꯦꯜꯂꯤ ꯂꯩꯕ ꯃꯇꯝꯗꯗꯤ ꯑꯌꯨꯛ ꯄꯨꯡ ꯃꯔꯤ ꯃꯉꯥꯗ ꯇꯨꯝꯃꯒ ꯅꯨꯡꯊꯤꯟ ꯑꯗꯨꯒ ꯅꯨꯡꯊꯤꯟꯒꯤ ꯄꯨꯡ ꯑꯃ ꯑꯅꯤꯗ ꯍꯧꯒꯠꯄꯅꯦꯕ ꯑꯈꯣꯏꯁꯦ ꯍꯧꯖꯤꯛꯇꯤ ꯁꯤꯗꯗꯤ ꯅꯨꯡꯊꯤꯟꯗꯤ ꯇꯨꯝꯕ ꯌꯥꯗ꯭ꯔꯦ
ꯁꯥꯕꯒꯤ
ꯁꯥꯥꯕꯗꯤ ꯃꯅꯥꯏꯗ ꯑꯗꯨ ꯀꯃꯥꯏ ꯇꯧꯕ꯭ꯔ ꯈꯪꯗꯦꯅꯦ ꯇꯨꯝ ꯉꯥꯜꯂꯗꯤ ꯅꯨꯡꯁꯥ ꯊꯣꯔꯛꯑꯗꯤ ꯉꯥꯜꯂꯗꯤ ꯑꯗꯨꯝ ꯍꯧꯒꯠꯂꯦꯕ ꯀꯩꯅꯣ ꯃꯥꯗꯣ ꯍꯥꯞꯄꯁꯨ ꯁ꯭ꯂꯤꯞꯄꯤꯡꯒꯤ ꯃꯤꯠ ꯈꯨꯝꯅꯤꯡꯉꯥꯏ ꯑꯃꯥ ꯂꯩꯗꯅꯥ
ꯂꯩꯌ‌ꯣ
ꯃꯗꯨ ꯐꯥꯎꯕ ꯍꯧꯒꯠꯂꯦꯕ ꯑꯗꯨꯝ ꯒ꯭ꯌꯥꯟ ꯇꯥꯏꯕ
ꯑꯗ‌ꯣ ꯅꯃꯥꯟꯅꯕꯗꯤꯀꯣ
ꯎꯝ
ꯍꯥꯏꯕ꯭ꯔꯥ ꯃꯥꯁ ꯁ꯭ꯂꯤꯞꯄꯤꯡ ꯄꯤꯜ ꯆꯥꯕꯅꯦ
ꯁ꯭ꯂꯤꯞꯄꯤꯡ ꯄꯤꯜꯁꯇꯨ ꯐꯠꯇꯕꯅꯤꯗ
ꯑꯗꯨꯅꯦ ꯐꯠꯇꯦ ꯍꯥꯏꯕꯤꯔꯒꯀꯣ ꯇꯨꯝꯕ ꯌꯥꯗꯕꯒꯤ ꯆꯥꯕꯅꯦ ꯍꯥꯏꯌꯦ
ꯃꯥꯒꯤ ꯏꯁ꯭ꯂꯤꯞꯄꯤꯡ ꯄꯤꯜꯁꯇꯨꯗꯤ ꯈꯔ ꯇꯣꯉꯥꯟꯕ ꯃꯥꯜꯂꯦ ꯌꯥꯝ ꯑꯀꯟꯕꯗꯤ ꯑꯣꯏꯗꯕ ꯃꯥꯜꯂꯦ ꯅꯦꯆꯔꯦꯜꯒꯤ ꯇꯥꯏꯞꯇ ꯑꯣꯏꯕ ꯃꯥꯜꯂꯦ
ꯑꯣ ꯈꯪꯗ꯭ꯔꯦ ꯑꯗꯨꯗꯤ ꯑꯩꯁꯨ
ꯑꯧ ꯏꯁꯂꯤꯄꯤꯡ ꯄꯤꯜꯁ ꯀꯔꯤ ꯗꯨꯀꯥꯟꯅ ꯂꯩꯒ‌ꯦ
ꯎ ꯅꯪꯗꯤ ꯆꯥꯛ ꯊꯣꯡꯗ꯭ꯔꯤ
ꯊꫭꯡꯗ꯭ꯔꯤꯗ
ꯉꯜꯂꯤꯗ ꯅꯥꯊꯟꯗ ꯂꯩꯕꯗꯨ
ꯉꯁꯤꯗꯤ ꯃꯤ ꯂꯥꯛꯀꯅꯤ ꯃꯤ ꯂꯥꯛꯑꯒ ꯆꯥꯛ ꯆꯥꯃꯤꯟꯅꯔꯅꯤ
ꯎꯝ
ꯇꯥꯞꯅ ꯇꯥꯞꯅ
ꯎꯝ ꯇꯧꯕꯤꯌꯨ ꯇꯕꯤ
ꯎꯝ ꯃꯣꯏ ꯂꯥꯛꯀꯅꯤ ꯀꯩ ꯌꯦꯟꯖꯥꯡ ꯄꯤꯖꯥ ꯀꯣ ꯃꯣꯏ ꯂꯥꯛꯄ ꯍꯧꯔꯅꯤꯕ ꯑꯌꯨꯛꯀꯤ
ꯇꯥꯕ꯭ꯔꯣ
ꯇꯥꯗꯦ
ꯀꯩꯅꯣ ꯀꯔꯤꯒꯤ ꯇꯥꯗꯕ꯭ꯔꯣ ꯅꯪ ꯇꯥꯗꯔꯤꯗꯤ ꯇꯥꯗꯦꯅ ꯍꯥꯏꯌ‌ꯣꯍ‌ꯦ ꯒ‌ꯦꯞ ꯑꯣꯏꯅ ꯂꯩꯅꯤꯍꯦ ꯑꯩ ꯋꯥꯏꯀꯣ
ꯑꯩꯆ ꯋꯥꯏ ꯍꯥꯏꯅꯦ ꯍꯥꯏꯕ ꯇꯥꯗꯦ ꯍꯥꯏꯔꯣ ꯀꯔꯤ ꯍꯥꯏꯕ꯭ꯔꯣ ꯍꯧꯖꯤꯛꯀꯤꯗꯣ
ꯑꯌꯨꯛꯀꯤ ꯆꯥꯕ ꯂꯥꯛꯀꯅꯦꯕ ꯅꯨꯡꯊꯤꯟꯗ ꯍꯧꯖꯤꯛ ꯑꯁ ꯕꯦꯇ꯭ꯔꯤꯁꯨ ꯀꯃꯥꯏꯟ ꯂꯣꯏꯒꯦ ꯂꯩꯔꯕ‌ꯣ ꯈꯪꯗꯦꯅ‌ꯦ ꯉꯁꯥꯏ ꯌꯦꯡꯍꯧꯗ꯭ꯔꯦꯟ
ꯎꯝ ꯀꯅꯥ ꯀꯅꯥꯅꯣ ꯂꯥꯛꯇꯣꯏꯁꯤꯅ
ꯑꯁꯝ ꯁꯝ ꯁꯥꯡꯕ ꯈ‌ꯣꯏ
ꯑꯝ ꯇꯧꯋꯦ ꯑꯁꯤ ꯅꯨꯄꯥꯁꯦ ꯌꯥꯔꯔ‌ꯣꯏ ꯅꯪ
ꯁꯨꯝ ꯀꯩꯅꯣ ꯁꯟꯗꯦꯗ ꯂꯥꯛꯄꯗꯕꯨ ꯀ꯭ꯔꯤ ꯇꯧꯔꯦ
ꯐꯩꯌꯦ ꯐꯩꯌ‌ꯦ
ꯆꯥꯛ ꯆꯥꯃꯤꯟꯅꯕꯗꯕꯨ
ꯑꯗꯨ ꯆꯥꯎꯅ‌ꯣꯗꯣ ꯀꯅꯥꯅ ꯀꯔꯤ ꯍꯥꯏꯕ꯭ꯔꯣ ꯆꯥꯕꯤꯌꯨ ꯆꯥꯕꯤꯌꯨ
ꯃ‌ꯣꯏ ꯃꯣꯏꯅ ꯁꯥ ꯄꯨꯔꯑꯒ ꯁꯥ ꯊꯣꯡꯕꯤꯒꯅꯤ ꯁꯥ ꯄꯨꯔꯛ ꯇ꯭ꯔꯒꯅ ꯍꯋꯥꯏ ꯗꯥꯜ ꯊꯣꯡꯕꯤꯒꯦ
ꯎꯝ ꯊꯕꯛ ꯇꯧ ꯇꯧꯋ‌ꯣ
ꯎꯝ
ꯀꯩꯅꯣ ꯋꯥꯌꯦ
ꯎꯝ
ꯑ꯭ꯁ ꯃꯁꯤ ꯇꯜꯂꯦꯍꯦ ꯌꯥꯝꯅ
ꯅꯪꯗꯤ ꯆꯦꯟꯕ ꯈꯣꯠꯄ ꯂꯝꯖꯦꯟꯒꯨꯝꯕ ꯆꯦꯟꯕ꯭ꯔꯣ
ꯑꯩ ꯂꯝꯖꯦꯟ ꯆꯦꯟ ꯀꯗꯥꯏ ꯆꯦꯟꯗꯧꯔꯤꯒꯦ ꯃꯇꯝ ꯂꯩꯇ꯭ꯔꯥ
ꯏ꯭ꯍ ꯃꯇꯝ ꯂꯩꯇꯦ ꯍꯥꯏꯌꯦꯅꯦ
ꯃꯇꯝ ꯂꯩꯇꯦ
ꯅꯪ ꯄꯨꯟꯁꯤꯗ ꯑꯃꯔꯛ ꯈꯔ ꯋꯥꯟꯊꯈ꯭ꯔꯕꯣ
ꯑꯧꯌꯥ ꯋꯥꯟꯊꯕꯒꯤ ꯍꯥꯏꯅꯦ ꯌꯥꯝ ꯋꯥꯟꯊꯩꯗ
ꯑꯁꯦꯡꯕꯔꯣ
ꯑ ꯍꯥꯏꯁ ꯀꯩꯅꯣ ꯇꯧꯕꯗ ꯉꯥꯛꯇꯅꯤꯍꯦ ꯀꯞꯄꯗ ꯀꯞꯄꯗ
ꯀꯞꯄꯗ ꯀꯔꯤ ꯋꯥꯟꯊꯕ꯭ꯔꯣ
ꯑꯩ ꯀꯩꯅꯣ ꯑꯩꯒꯤ ꯑ ꯑꯩꯈꯣꯏ ꯑꯩꯈꯣꯏ ꯄꯨꯄꯨꯒꯨꯝꯕ ꯂꯩꯇꯕꯗꯣ
ꯑꯆꯥ
ꯑꯗꯨ ꯃꯇꯝꯗ ꯀꯞꯄꯗ ꯋꯥꯟꯊ ꯑꯩꯁꯨ ꯈꯪꯗꯦ
ꯀꯃꯥꯏꯅꯁꯨ ꯀꯃꯥꯏꯅ ꯁꯤ ꯀꯃꯥꯏꯅ ꯁꯨ ꯃꯤꯁꯦ ꯋꯥꯟꯊ ꯍ ꯑꯩꯗꯤ ꯄꯨꯟꯁꯤꯗ ꯋꯥꯟꯊꯗꯔꯤꯌꯦ ꯋꯥꯟꯊꯥꯕ ꯍꯥꯏꯕꯁꯦ ꯍꯏ ꯎꯝ ꯎ ꯄꯥꯝꯕꯤꯗꯒꯤ ꯇꯥꯔꯛꯑꯒ ꯅꯨꯡꯗ ꯊꯣꯝꯃꯒ ꯋꯥꯟꯊꯥꯗꯤ ꯋꯥꯟ ꯊꯥꯈ꯭ꯔꯦ ꯗꯨꯗꯤ
ꯅꯪꯒꯤꯁꯨ ꯌꯥꯏꯍꯦ
ꯑꯉꯥꯡ ꯑꯣꯏꯔꯤꯀꯟ ꯌꯥꯝ ꯁꯥꯊꯤꯔꯛꯄꯅꯤꯅ
ꯅꯪꯁꯦ ꯎꯝ ꯀꯩꯅꯣ ꯎꯝ ꯅꯨꯄꯤꯁꯤꯡ ꯌꯥꯝ ꯄꯨꯟꯕ꯭ꯔꯥ ꯅꯪ
ꯌꯥꯝ ꯈꯨꯟꯗ ꯂꯩꯏꯔꯗꯤ ꯄꯨꯂꯦ
ꯎꯝ
ꯈꯨꯟꯗꯗꯤ ꯍꯧꯖꯤꯛꯇꯤ ꯃꯤ ꯂꯩ ꯃꯤ ꯌꯥꯝꯗꯦꯗ ꯑꯩꯈꯣꯏ ꯁꯥꯏꯠ ꯎꯝ ꯐꯂꯦ
ꯅꯈꯣꯏ ꯁꯥꯏꯗꯇꯒꯤ ꯍꯥꯏꯕꯗꯤ ꯅꯣꯏ ꯈꯨꯟꯗꯒꯤ
ꯅꯠꯇꯦ ꯁꯦꯅꯥꯄꯇꯤ
ꯎꯝ
ꯊꯕꯛ ꯇꯧꯕ ꯈꯣꯏ ꯈꯪꯅꯕ ꯈꯪꯅꯕ ꯑꯗꯨꯝ ꯁꯈꯪꯅꯕ ꯈꯣꯏ
ꯎꯝ
ꯑꯗꯨꯝ ꯃꯤ ꯈꯔꯗꯤ ꯏꯅꯥꯎꯅꯨꯄꯤꯈꯣꯏꯁꯨ ꯂꯩꯗ ꯑꯗꯨꯝ ꯃꯣꯏꯗꯤ ꯃꯣꯏꯗꯤ ꯂꯥꯏꯔꯤꯛ ꯄꯥꯕꯅꯤꯅ ꯀꯣꯏꯕ ꯇꯧꯗꯣ ꯃꯣꯏꯁꯨ ꯇꯧꯗꯦꯀꯣ
ꯎꯝ
ꯑꯗꯨꯝ ꯂꯩꯈ꯭ꯔꯦ
ꯈꯣꯏꯗꯤ ꯌꯥꯝ ꯄꯨꯟꯕꯗꯤ ꯑꯣꯏꯗꯦꯗ
ꯑꯩꯈꯣꯏ ꯈꯨꯟꯗ ꯂꯩꯔꯤꯗꯤ ꯑꯦꯕ꯭ꯔꯤ ꯁꯟꯗꯦ ꯑꯩꯈꯣꯏꯗꯤ ꯑꯗꯨꯝ ꯁꯤꯡꯖꯨ ꯁꯦꯝꯕ ꯆꯥꯔꯅꯤ ꯇꯦꯛꯇ꯭ꯔꯦ ꯑꯗꯨꯗꯤ
ꯑꯗꯨꯗꯤ ꯆꯞ ꯃꯥꯟꯅꯩꯅ ꯑꯗꯨ ꯁꯤꯗ ꯁꯤꯗ ꯂꯩꯕꯗꯗꯤ ꯄꯨꯟꯗꯦ ꯈꯨꯟꯗ ꯉꯥꯛꯇ ꯂꯩꯕꯗ ꯄꯨꯟꯕ ꯐꯪꯉꯤ ꯁꯤꯗꯗꯤ ꯑꯩꯅ ꯑꯩꯗꯤ ꯐ꯭ꯔꯦꯟ ꯅꯨꯄꯥ ꯐ꯭ꯔꯦꯟ ꯂꯩꯔꯁꯨ ꯃꯄꯜꯗꯤ ꯊꯣꯛꯇ꯭ꯔꯦ ꯇꯜꯂꯤ ꯁꯤꯗꯗꯤ
ꯈꯨꯟꯗꯗꯤ ꯑꯩꯈꯣꯏꯗꯤ ꯀꯩꯅꯣ ꯇꯧꯕꯅꯤ ꯌꯥꯝ ꯑꯥ ꯀꯔꯤ ꯍꯥꯏꯁꯤꯔ ꯑꯩꯈꯣꯏ ꯂꯣꯀꯜꯒꯤ
ꯖꯨꯁ ꯁꯦꯝꯃꯦꯗꯅ
ꯑꯥ
ꯎ ꯃ ꯁꯤꯡꯖꯨ ꯁꯦꯝꯃꯒ ꯑꯍꯟ ꯑꯉꯥꯡ ꯂꯣꯏ ꯑꯣꯏꯅ ꯄꯨꯜꯂꯒ ꯊꯥꯛꯄꯅꯦ ꯁꯤꯡꯖꯨ ꯁꯦꯝꯕ ꯑꯗꯨꯒ ꯀꯩꯅꯣꯁꯨ ꯁꯦꯝꯃꯦꯗꯅ ꯍꯧꯖꯤꯛ ꯑꯥ ꯆꯥꯍꯥꯎ ꯑꯃ ꯑꯥ ꯇꯟꯁꯤꯟꯕꯗꯨ
ꯑꯥꯎ ꯈꯪꯉꯤ
ꯃꯗꯨ ꯁꯦꯝꯒꯅꯤ ꯃꯣꯃꯣ ꯁꯦꯝꯃ ꯅꯪꯉꯗꯤ ꯁꯦꯝꯃꯅꯤ ꯃꯣꯃꯣ ꯄꯥꯛꯅ ꯁꯦꯝꯗꯦꯗ ꯆꯥꯎꯒ ꯃꯣꯃꯣꯗꯤ ꯄꯥꯛ ꯁꯦꯝꯗꯦ ꯃꯔꯛ ꯃꯔꯛꯇ ꯃꯔꯛ ꯃꯔꯛꯇ
ꯎꯝ
ꯑꯗꯨ ꯁꯤꯡꯖꯨꯅ ꯍꯥꯎꯋꯦꯗ ꯀꯩꯅꯣ ꯑꯩꯈꯣꯏꯒꯤꯗꯃꯛꯇꯗꯤ ꯍꯧꯖꯤꯛ ꯅꯥꯀꯨꯞꯄꯤ ꯂꯩꯔꯒꯅ ꯅꯥꯀꯨꯞꯄꯤ ꯑꯌꯥꯝꯕ ꯆꯥꯔꯦ ꯅꯥꯀꯨꯞꯄꯤ ꯂꯩꯇ꯭ꯔꯒꯅ ꯀꯣꯕꯤꯒ ꯃꯤꯃꯤ ꯆꯥꯔꯦ
ꯑꯣ ꯑꯩ ꯅꯉꯣꯟꯗ ꯀꯩꯅꯣꯝꯃ ꯍꯥꯏꯕꯤꯒꯦ ꯑꯩ ꯍꯪꯉ ꯐꯈ꯭ꯔꯕꯅꯦꯕꯀꯣ ꯅꯪꯅ ꯎꯝ ꯀꯔꯤꯕ ꯂꯣꯛꯋꯥꯛ ꯇꯧꯕ ꯍꯥꯏꯕꯗꯣ
ꯀꯔꯤ ꯇꯧꯕ ꯍꯥꯏꯕ
ꯂꯣꯛ ꯑꯥꯎꯠ ꯇꯧꯕꯗꯣ
ꯑꯣ ꯑꯣ
ꯑꯗꯨ ꯇꯧꯒꯅꯨ ꯍꯥꯏꯌꯦ
ꯑꯥ ꯍꯣꯏ ꯍꯣꯏ ꯑꯩ ꯗꯨꯋꯦꯜ ꯑꯦꯞ ꯁꯤꯖꯤꯟꯅꯕꯅꯦ ꯑꯗꯨꯒꯤꯗꯃꯛꯇ ꯑꯩ ꯑꯩ ꯅꯪꯅ ꯑꯩꯉꯣꯟꯗ ꯍꯥꯏꯕꯗ ꯑꯩ ꯑꯗꯨꯝ ꯆꯤꯡꯅꯗꯣꯏꯅꯦ ꯉꯔꯥꯡꯗꯒꯤ ꯊꯝꯃꯦ
ꯑꯗꯨ ꯂꯣꯛ ꯑꯥꯎꯠ ꯇꯧꯒꯅꯨ ꯍꯥꯏꯌꯦꯕꯀꯣ ꯑꯩꯅ ꯑꯩꯅꯗꯤ ꯂꯣꯛ ꯇꯧꯕ ꯑꯩ ꯑꯩꯅ ꯇꯧꯋꯦ ꯍꯥꯏꯕꯗꯨꯗꯤ ꯅꯠꯇ꯭ꯔꯦꯕꯀꯣ ꯑꯇꯣꯞꯄ ꯑꯣꯏꯔꯝꯃꯦꯕ ꯑꯩꯅ ꯇꯧꯕ ꯢꯁꯇꯥꯜꯗꯨꯗꯤ
ꯀꯥꯏ ꯑꯩꯒꯤꯗꯤ ꯆꯪꯉꯦ
ꯎꯝ ꯐꯩꯌꯦ ꯐꯩꯌꯦ ꯑꯩ ꯈꯪꯗꯦ ꯀꯩꯅꯣꯅ ꯍꯥꯏꯕꯤꯕꯅꯦ ꯎꯝ ꯎꯝ ꯖꯣꯒꯔꯕꯣꯢꯗꯣ ꯅꯪ ꯅꯃꯥꯟꯅꯕꯗꯣ
ꯑꯣꯀꯦ
ꯑꯥ ꯃꯥꯒ ꯉꯔꯥꯡ ꯋꯥꯔꯤ ꯁꯥꯟꯅꯩꯕꯀꯣ ꯊꯦꯡꯉꯦ ꯑꯗꯨꯗ ꯍꯥꯏꯕꯤꯕꯅꯦ
ꯃꯤꯁꯦ ꯋꯥꯔꯤ ꯈꯔ ꯁꯥꯟꯅꯔ ꯃꯜꯂꯦꯗ
ꯁꯥꯟꯅꯗ꯭ꯔꯗꯤ ꯅꯪ ꯉꯛꯇ ꯁꯥꯟꯅꯒꯦꯔꯣ
ꯎꯝ ꯑꯩꯕꯨꯗꯤ ꯑꯩꯕꯨꯗꯤ ꯁꯥꯔꯛꯀꯦ ꯒꯣꯜ ꯇꯧꯔꯛꯀꯦꯗꯤ ꯍꯥꯏꯗꯦ ꯃꯤ ꯈꯛꯇ ꯅꯨꯄꯥ ꯑꯇꯣꯞꯄꯒ ꯁꯥꯟꯅ ꯂꯩꯔꯦꯗ
ꯇꯤꯅꯤꯡꯗꯦ ꯅꯪꯅ ꯑꯩꯉꯣꯟꯗ ꯍꯣꯔꯦꯟ ꯇꯧꯁꯦ ꯍꯥꯏꯔ ꯑꯗꯨꯗꯒꯤ ꯅꯪ ꯑꯩꯉꯣꯟꯗ ꯃꯦꯁꯦꯁꯁꯨ ꯊꯥꯕ ꯅꯠꯇꯦ ꯑꯩꯅ ꯒꯥꯔꯤꯗꯨꯁꯨ ꯅꯪꯅ ꯅꯪꯅ ꯂꯥꯁꯇ ꯍꯥꯏꯔꯝꯕꯅꯤꯅ ꯍ
ꯍꯣꯏꯅꯦ ꯍꯣꯏꯅꯦ
ꯑꯩ ꯑꯩꯅ ꯂꯥꯁꯇ ꯃꯦꯁꯦ ꯍꯟꯕꯅꯤꯅ ꯑꯗꯨꯗ ꯅꯪ ꯍꯥꯏꯔꯛꯇꯗꯤ ꯑꯩꯅ ꯀꯔꯤ ꯍꯥꯏꯒꯔꯣ ꯑꯗꯨ ꯂꯥꯁ ꯑꯃꯨꯛ ꯀ ꯑꯃꯨꯛꯀ ꯍꯥꯏꯔꯛꯏꯗꯨꯅꯤ ꯅꯪ ꯉꯁꯤꯒꯤ ꯋꯥꯔꯤ ꯁꯥꯟꯅꯗꯕ꯭ꯔꯣꯅ ꯑꯩꯈꯣꯏꯗꯤ ꯌꯥꯗꯦꯕ ꯑꯗꯨꯝ ꯃꯤꯅ ꯊꯥꯕ ꯊꯥꯗꯕ ꯈꯪꯗꯦ
ꯅꯪ ꯋꯥꯔꯤ ꯁꯥꯕ ꯌꯥꯏꯌꯦꯗ ꯑꯩꯗꯤ ꯃꯇꯝ ꯁꯪꯗꯕꯅꯤꯅꯀꯣ
ꯑꯗꯨꯅꯤꯅ
ꯃꯇꯝ ꯂꯩꯕ ꯀꯥꯟꯗ ꯇꯧꯍꯧꯔꯣ ꯈꯔ ꯂꯩꯔꯗꯤ ꯑꯗꯨꯝ ꯑꯣꯏꯗꯤꯟꯈꯤꯅꯤ ꯍꯣꯔꯦꯟ ꯊꯕꯛ ꯂꯩꯠꯔꯗꯤ ꯅꯪ ꯑꯗꯨꯝ ꯀꯔꯤ ꯍꯥꯏꯁꯤꯔꯥ ꯈꯔ ꯈꯔ ꯐꯪꯕꯁꯨ ꯐꯪꯉꯔꯣꯏ
ꯅꯠꯇ꯭ꯔꯣ
ꯃꯥꯅꯤ ꯃꯥꯅꯤ
ꯃꯥꯅꯦ
ꯃꯇꯝ ꯂꯩꯕ꯭ꯔꯥ ꯇꯧꯒꯗꯕꯔꯤ ꯑꯗ ꯅꯪꯒꯤꯗꯤ ꯃꯇꯝ ꯌꯥꯝ ꯃꯥꯡꯉꯦꯔ
ꯇꯝꯕꯗꯤ ꯃꯥꯡꯉꯦ ꯑꯗꯣ
ꯅꯪꯅ ꯅꯪꯅ ꯃꯇꯝ ꯁꯦꯝꯗꯕꯒꯤꯅꯦ
ꯑꯥ ꯍꯧꯖꯤꯛꯇꯤ ꯁꯦꯝꯃꯦꯍꯦ ꯑꯗꯨꯝ ꯅꯨꯪꯊꯤꯟꯗ ꯈꯔꯥ ꯄꯁꯤ ꯅꯤꯡꯗ ꯈꯥ ꯄꯥꯔꯅꯤ ꯆꯥꯛ ꯏꯟꯁꯥꯡ ꯊꯣꯡꯉꯒ ꯋꯥꯔꯤ ꯁꯔꯥꯅꯤ ꯗꯨꯒꯥ
ꯑꯣ ꯐꯔꯦ ꯐꯥ
ꯈꯪꯗꯦ ꯑꯩꯒꯤꯁꯦ ꯃꯇꯝ ꯈꯔꯗꯤ ꯅꯛꯈ꯭ꯔꯦ
ꯌꯥꯝ ꯅꯛꯈ꯭ꯔꯦꯅ
ꯎꯝ ꯑꯦꯂꯕꯦꯟꯒ ꯐꯤꯐꯇꯤꯟꯒꯤꯗꯨ ꯗꯦꯠ ꯗꯦꯠ ꯑꯦꯂꯚꯦꯟꯒ ꯐꯤꯐꯇꯤꯟꯒꯤꯗꯨ ꯂꯣꯏꯔꯗꯤ
ꯑ
ꯅꯨꯃꯤꯠ ꯑꯅꯤꯒꯨꯝꯕꯥꯗꯤ ꯑꯩ ꯐꯖꯟꯅ ꯋꯥꯔꯤ ꯁꯥꯕ ꯌꯥꯅꯤ
ꯑꯣ
ꯐꯩ ꯐꯩ ꯃꯇꯝ ꯅꯛꯄꯗꯗꯤ ꯄꯥꯔꯣ ꯐꯖꯟꯅ
ꯅꯣꯏ ꯅꯣꯏ ꯃꯔꯨꯞꯁꯤꯡ ꯑꯩꯅ ꯂꯩꯐꯝꯗ ꯃꯤ ꯀꯅꯥꯁꯨ ꯂꯩꯇ꯭ꯔꯣ
ꯑ ꯂꯩꯔꯝꯃꯣꯏꯗ ꯃꯣꯏꯗꯤ ꯑꯌꯥꯝꯕ ꯀꯩꯅꯣꯗ ꯂꯩꯕꯅꯦ ꯗꯦꯜꯂꯤꯗ
ꯁꯤꯗꯁꯨ ꯂꯩꯔꯝꯒꯅꯤꯗ ꯅꯪꯅ ꯑꯩꯕꯨ ꯍꯥꯏꯅꯤꯡꯗꯕꯩ ꯑꯣꯏꯔꯝꯅꯤꯗ
ꯑꯗꯨꯗꯗꯤ ꯂꯩꯕ ꯈꯪꯗꯦ ꯑꯩ
ꯑꯁꯥ